ꯑꯗꯨꯝ ꯍꯥꯏꯗꯤ ꯅꯪ ꯈꯨꯠꯁꯥ ꯍꯩꯔꯗꯤꯀꯣ ꯈꯨꯠꯁꯥ ꯍꯩꯕ ꯍꯥꯏꯒꯗ꯭ꯔꯥ ꯁꯨꯝ ꯍꯩꯁꯤꯡꯉꯗꯤ ꯍꯥꯏꯇꯥꯔꯦꯀꯣ
ꯎꯝ
ꯑꯗꯨꯝ ꯁꯥꯔ ꯃꯇꯨꯡꯗ ꯑꯗꯨꯒꯤꯗꯤ ꯂꯧꯕꯝ ꯂꯥꯛꯐꯝ ꯑꯗꯨꯝ ꯂꯥꯛꯆꯒꯗꯕꯅꯦꯕ ꯍꯧꯖꯤꯟꯕꯗꯨꯅꯦ ꯍꯥꯏꯇꯥꯔꯦ ꯗꯔꯀꯥꯔ ꯑꯣꯏꯔꯤꯁꯦ ꯃꯤ ꯑꯗꯨꯝ ꯕꯦꯛ ꯍꯥꯏꯗꯤ ꯂꯨꯍꯣꯡꯕꯒꯤ ꯁꯥꯏꯠ ꯕꯦꯛ ꯃꯆꯥ ꯑꯗꯨꯒ ꯐꯤꯒꯨꯝ ꯐꯅꯦꯛꯀꯨꯝꯕ ꯐꯨꯔꯤꯠꯀꯨꯝꯕ ꯑꯗꯨꯝ ꯇꯨꯅꯩꯕ ꯑꯩꯈꯣꯏ ꯕꯦꯁ ꯍꯥꯏꯒꯗ꯭ꯔꯥ ꯑꯗꯨꯝ ꯂꯩꯁꯥꯕꯤ ꯃꯆꯥꯅ ꯑꯗꯨ ꯑꯗꯨꯝ ꯂꯧꯕꯝ ꯂꯩꯔꯝꯅꯤꯕ ꯖꯤ ꯃꯦꯜ ꯗ꯭ꯔꯀꯥꯔ ꯑꯣꯏꯁ
ꯑꯩꯈꯣꯏ ꯃꯥꯆꯧ ꯏꯟꯁꯇꯥꯒ꯭ꯔꯥꯝ ꯍꯥꯡꯉꯦꯌꯦ
ꯑꯥ
ꯃꯥꯒꯤ ꯐꯅꯦꯛ ꯐꯤꯔꯣꯜꯗꯣ ꯁꯣ ꯇꯧ ꯁꯣ ꯇꯧꯕ ꯍꯧꯔꯅꯤꯅ ꯃꯥ ꯑꯗꯨꯝꯕꯗꯤ ꯇꯧꯗꯤ ꯇꯧꯅꯤꯡꯕ ꯍꯩꯇꯕ ꯍꯥꯏꯇꯥꯔꯦ
ꯎꯝ ꯑꯗꯨꯗꯤꯅꯪ ꯅꯦꯛꯂꯛꯄ ꯌꯥꯏ
ꯂꯥꯛꯑꯣꯅ ꯍꯥꯏꯔꯝꯕꯅꯦ ꯑꯩꯅ ꯌꯦꯡꯉ ꯂꯥꯛꯀꯦ ꯍꯥꯏꯒꯤꯅꯦ ꯂꯥꯛꯑꯣꯁꯤ
ꯅꯪꯕꯤꯗꯤꯑꯣ ꯉꯥꯛꯇ ꯆꯥꯏꯗꯣꯏꯅꯤꯅꯦ ꯑꯗꯨꯗꯤ ꯅꯪꯉꯣꯟꯗ ꯁꯦꯠꯆꯤꯟꯗꯅ ꯏꯟꯁꯤꯟꯗꯅ ꯇꯧꯔꯒ
ꯑꯁ
ꯏꯁꯅꯠꯇꯦ ꯑꯁꯦꯕꯅꯦ ꯑꯩ ꯍꯥꯏꯁꯦ
ꯍꯣꯏꯗ ꯁꯦꯠꯄꯁꯨ ꯌꯥꯏ ꯑꯃ ꯃꯣꯏ ꯗꯨꯀꯥꯟ ꯐꯝꯕ ꯑꯩ ꯑꯩ ꯇꯣꯛꯈ꯭ꯔꯀꯥꯟ ꯐꯝꯍꯧꯕꯗꯣ ꯑꯩꯒ ꯃꯥꯒ ꯇꯧꯔꯗꯤ ꯃꯥ ꯍꯩꯇꯦꯌꯦ ꯈꯪꯗꯦꯅ ꯃꯥ ꯂꯩꯕꯔꯣ ꯅꯍꯥꯟ ꯏꯆꯦꯅ ꯇꯧꯕꯗꯣ ꯑꯗꯨꯝ ꯃꯥ ꯀꯧꯁꯜꯂꯒ ꯇꯧꯃꯤꯟꯅ ꯌꯥꯏꯕꯅꯤꯗ ꯈꯪꯗꯦ ꯉꯣ ꯑꯗꯨꯝ ꯃꯣꯏ ꯆꯥꯔꯝ ꯑꯥ ꯑꯩꯗꯤ ꯑꯩꯈꯣꯏ ꯃꯥꯆꯧꯒ ꯑꯗꯨꯝ ꯂꯩꯃꯤꯟꯅꯗ꯭ꯔꯥ ꯃꯥꯗꯤ ꯁꯨꯝ ꯆꯥꯔꯝꯗꯥꯏꯉꯥꯏꯗꯗꯤ ꯀꯩꯅꯣ ꯇꯧꯔꯁꯨ ꯃꯣꯏꯗꯤ ꯂꯩꯃꯤꯟꯅꯗꯦ ꯉꯣ ꯄꯨꯟꯗꯅ ꯈꯣꯠꯇꯅ ꯑꯗꯨꯗꯩ ꯊꯕꯛ ꯏꯪꯈꯥꯡ ꯑꯃ ꯍꯥꯏꯕ ꯈꯣꯠꯄꯗꯣ ꯇꯧꯗꯦꯕ ꯑꯩꯅ ꯐꯝꯕꯗꯤ ꯑꯩꯈꯣꯏ ꯃꯥꯆꯧ ꯈꯣꯠꯄꯩꯁꯨ ꯃꯣꯏꯁꯨ ꯗꯨꯀꯥꯟ ꯐꯝꯕꯤꯗ꯭ꯔꯥ ꯎꯝ ꯃꯣꯏ ꯇꯧꯗꯦꯕ ꯑꯗꯩ ꯀꯩꯅꯣ ꯄꯤꯁꯨꯝꯃꯛꯇ ꯐꯣꯏ ꯄꯤꯁꯨꯝꯒꯗꯣ ꯐꯣꯏꯔꯝꯕꯅꯦ ꯑꯩꯅ ꯄꯤꯁꯨꯝꯒꯗꯣ ꯑꯗꯨꯝ ꯑꯗ ꯂꯩꯅꯤ ꯑꯗꯨꯝ ꯐꯣꯏꯍꯟ ꯌꯥꯏ ꯑꯗꯨꯒꯗ ꯑꯝꯇ ꯍꯥꯏꯗ ꯃꯥꯜꯂꯦꯕ
ꯈꯔ ꯑꯩ ꯁꯨꯝ ꯖ꯭ꯔꯣ ꯖ꯭ꯔꯣ ꯇꯧꯅꯔꯝꯃꯣ
ꯎꯝ ꯑꯩꯈꯣꯏ ꯁꯤꯒꯤ ꯃꯅꯤꯡ ꯑꯩꯈꯣꯏ ꯃꯅꯤꯡꯗꯒꯤ ꯑꯃꯥ ꯅꯍꯥꯟꯃꯨꯛ ꯅꯨꯄꯤ ꯑꯃ ꯃꯥꯁꯦ ꯇꯦꯟ ꯑꯩꯈꯣꯏ ꯏꯂꯚꯦꯟ ꯀꯥꯔꯛꯄꯗꯨꯗ ꯆꯦꯜꯂꯦꯕꯀꯣ ꯑꯗꯨꯗꯨꯒ ꯅꯨꯄꯥꯗꯣ ꯑꯃꯨꯛ ꯅꯨꯄꯤ ꯀꯣꯏꯔꯦꯅ ꯑꯗꯨꯝ ꯂꯨꯍꯣꯡꯕꯁꯨ ꯇꯣꯛꯅꯈ꯭ꯔꯦꯕꯀꯣ ꯂꯨꯍꯣꯡꯅꯤ ꯇꯧꯔꯝꯃ ꯑꯎꯟ ꯄꯣꯠꯀꯥ ꯂꯥꯡꯁꯉ ꯇꯧꯔ ꯇꯣꯛꯈ꯭ꯔꯦ ꯑꯗꯨꯗꯨꯒ ꯃꯥꯁꯦ ꯑꯗꯨꯗꯩ ꯇꯨꯌꯦꯜꯞꯀꯣ ꯑꯗꯨꯗꯨꯅ ꯃꯥ ꯅꯨꯄꯥ ꯃꯌꯥꯝ ꯀꯣꯏ ꯅꯨꯄꯥꯁꯦꯀꯣ ꯑꯃꯅ ꯑꯃꯨꯛ ꯁꯦꯝꯕꯤ ꯑꯃꯅ ꯑꯃꯨꯛ ꯁꯦꯝ ꯄꯨꯡꯌꯥ ꯌꯥꯕꯩꯒꯤ ꯇꯥꯏꯞꯇ ꯃꯁꯛꯁꯨ ꯐꯖꯩꯅꯦꯕꯀꯣ ꯅꯨꯄꯥꯁꯤꯅ ꯀꯣꯏꯅꯔ ꯀꯣꯏꯅꯔꯒꯀꯣ ꯀꯣꯏꯅꯔꯝꯃꯒ ꯁꯨꯝ ꯀꯨꯏꯅ ꯆꯠꯇꯕ ꯍꯥꯏꯇꯥꯔꯦ ꯑꯃꯁꯨ ꯈꯪꯅꯅꯤ ꯑꯃꯁꯨ ꯈꯪꯅꯅꯤ ꯑꯃꯁꯨ ꯈꯪꯅꯅꯤ ꯑꯗꯨꯗꯨꯒ ꯀꯨꯏꯅ ꯁꯨꯡꯈꯪ ꯈꯪꯅꯗꯦꯕ ꯒꯣꯔꯣꯒꯕꯨ ꯈꯪꯅꯔꯝꯕꯅꯤ
ꯄꯥꯟꯗꯕꯤꯗꯥ
ꯎꯝ
ꯎꯝ ꯀꯩꯅꯣꯅꯤꯗ ꯑꯗꯣ ꯃꯥꯅ ꯃꯥꯒꯤ ꯃꯥꯅ ꯉꯥꯡꯇꯥ ꯁꯣꯏꯕ ꯅꯠꯇꯦꯕ ꯑꯗꯣ ꯑꯗꯨꯒꯤ ꯈꯨꯇꯧꯗꯣ ꯍꯥꯏꯗꯤ ꯃꯥ ꯆꯦꯜꯂꯨꯔꯒ ꯃꯥ ꯑꯥ ꯃꯥꯏ ꯏꯖꯠꯇꯣ ꯈꯤꯇꯪ ꯇꯥꯈ꯭ꯔꯦꯗꯅ ꯑꯗꯨꯗꯩ ꯈꯜꯂꯛꯇꯕꯤꯅꯦꯕ ꯃꯥ ꯁꯥꯗꯣ ꯀꯦꯝ ꯈꯜꯂꯛ ꯇꯕꯤꯅꯤ ꯌꯥꯝ ꯁꯝꯅ ꯍꯥꯏꯔꯀꯥꯟꯗ ꯂꯩꯈꯣꯝ ꯇꯩꯗ꯭ꯔꯤꯉꯩꯗ ꯄ꯭ꯔꯃꯥꯟ ꯍꯩꯅꯩꯗꯅ ꯂꯩꯈꯣꯝ ꯇꯩꯗ꯭ꯔꯤꯉꯩꯗ ꯀꯥꯟ ꯀꯥꯟꯗꯅ ꯇꯩꯗꯅꯕ ꯍꯣꯠꯅꯩꯗꯅ ꯑꯗꯨꯒ ꯂꯩ ꯈꯣꯁꯦ ꯇꯩꯍꯧꯈ꯭ꯔꯗꯤ ꯑꯗꯨꯝ ꯄꯪꯇꯩꯩ ꯇꯩꯔꯒ ꯑꯗꯨꯝ ꯆꯠꯈꯤꯕꯅꯦꯕ ꯑꯗꯨꯏ ꯇꯥꯏꯞꯇ ꯁꯣꯏꯕ ꯁꯣꯏ ꯀꯩꯒꯨꯝꯕ ꯑꯗꯨꯃꯥꯏꯅ ꯁꯣꯏꯗꯅ ꯈꯣꯠꯇꯅ ꯃꯁꯥ ꯏꯖꯠꯁꯦ ꯃꯥꯡꯕ ꯅꯠꯇ꯭ꯔꯒ ꯑꯗꯨꯃꯥꯏꯅ ꯈꯣꯡꯐꯝ ꯁꯣꯏꯈꯤꯕꯁꯦ ꯃꯥꯏ ꯄꯨꯟꯁꯤꯒꯤ ꯀꯦꯔꯤꯌꯔ ꯇꯥꯔꯛꯄꯁꯦ ꯀꯑꯦꯝ ꯈꯟꯗꯅ ꯑꯗꯨꯝ ꯄꯪꯇꯧ ꯇꯧꯅꯔꯛꯀꯅꯦꯕ
ꯎꯝ ꯒꯣꯔꯣꯗꯣ ꯑꯗꯨꯏ ꯅꯨꯄꯤꯗꯣ ꯊꯝꯃꯦꯕꯀꯣ ꯊꯥꯏꯅ ꯑꯗꯨꯗ ꯑꯩꯅ ꯑꯦ ꯀꯣꯔꯣ ꯑꯁꯤ ꯈꯪꯅꯔꯕ ꯎ ꯈꯪꯅꯔꯕꯅꯦ ꯅꯕꯥꯥꯟꯅꯤ ꯐꯖꯅꯗꯤ ꯍꯥꯏꯅꯔ ꯈꯣꯠꯅꯔꯒꯗꯤ ꯈꯪꯅꯕ꯭ꯔꯅ ꯍꯥꯏ ꯍꯥꯏꯕꯀꯣ ꯎꯝ ꯈꯪꯉꯦ ꯈꯣꯠꯂꯦ ꯈꯪꯅꯔꯦ ꯈꯣꯠꯂꯦꯅ ꯍꯥꯏ ꯀꯩ ꯂꯩꯒꯦ ꯃꯥꯗꯣ ꯀꯃꯥꯏ ꯃꯥꯗꯣ ꯀꯃꯥꯏ ꯇꯧꯒꯦ ꯈꯣꯠꯀꯦꯅ ꯍꯥꯏꯔꯦ
ꯎꯝ
ꯑꯗꯨꯗ ꯑꯩꯅ ꯑꯥ ꯐꯕꯨꯗꯤ ꯐꯕꯅꯦ ꯑꯗ ꯃꯥ ꯆꯦꯟꯕꯨꯗꯤ ꯆꯦꯜꯂꯨꯔꯦꯅ ꯍꯥꯏꯔꯨꯔꯦ ꯑꯗꯨꯒ ꯂꯣꯏꯔꯦꯗꯅ ꯑꯩꯒꯤ ꯂꯥꯏꯕꯛꯁꯤꯗꯤꯗ
ꯈꯪ ꯈꯪꯉꯦ ꯍꯥꯏꯔ ꯆꯦꯟꯕꯗꯨ ꯈꯪꯉꯝꯗ꯭ꯔꯕ
ꯍꯣꯏ
ꯎꯝ
ꯑꯗꯨꯗꯩ ꯀꯩꯗꯧꯅꯔꯝꯅꯣꯗꯤ ꯈꯪꯗꯦ
ꯑꯗꯩ ꯇꯣꯛꯅꯗ꯭ꯔꯗꯤ ꯀꯩ ꯍꯥꯏꯗꯨꯕ
ꯅꯨꯄꯥꯁꯦ ꯌꯥꯝꯃꯦꯕ ꯀꯣꯏꯅꯩꯁꯦ ꯑꯗꯣ ꯉꯔꯥꯡ ꯉꯍꯥꯡ ꯆꯦꯜꯂꯤ ꯃꯃꯥꯗꯁꯨ ꯉꯥꯏ ꯀꯩꯁꯨ ꯑꯉꯥꯡ ꯑꯣꯏꯕ ꯅꯠꯇꯦ ꯃꯁꯛꯁꯨ ꯐꯖꯩꯅꯤꯗꯅ ꯐꯖꯅ ꯅꯨꯄꯥꯖꯤꯅ ꯑꯃꯕꯃꯨꯛ ꯀꯣꯏꯅꯅꯤ ꯑꯃꯃꯨꯛ ꯀꯣꯏꯅꯅꯤ ꯃꯆꯥꯅꯨꯄꯤꯁꯦ ꯒ꯭ꯌꯥꯟ ꯌꯥꯝ ꯇꯥꯕꯩ ꯇꯞꯇ ꯋꯥꯔꯤ ꯉꯥꯡꯉꯦ ꯍꯥꯏꯕ ꯑꯗꯨꯁꯨ ꯑꯗꯨꯒ ꯀꯔꯤ ꯃꯣꯏꯒꯤ ꯑꯗꯩ ꯂꯩꯀꯥꯏ ꯃꯤꯅꯁꯨ ꯅꯨꯡꯁꯤꯕ ꯁꯤ ꯃꯥꯜꯂꯒꯀꯣ ꯃꯇꯨꯡꯗꯗꯤ ꯅꯣꯛꯅꯩꯗꯣ ꯅꯨꯄꯥꯖ ꯁꯦꯝꯃꯅꯤ ꯈꯪꯅꯍꯜꯂꯅꯤ ꯑꯗꯨꯗꯨꯒ ꯈꯪꯅꯔꯒ ꯑꯇꯣꯞꯄ ꯅꯨꯄꯤ ꯆꯦꯟꯒꯤꯌꯦ
ꯎꯝ
ꯃꯥꯗꯤ ꯃꯌꯥꯝꯒ ꯃꯥꯟꯅꯗꯕꯅꯤꯅ ꯍꯥꯏꯌꯦ
ꯀꯅꯥ ꯅꯨꯄꯤꯗꯣ
ꯍꯣꯏ ꯃꯥꯗꯤ ꯃꯌꯥꯝꯒ ꯃꯥꯟꯅꯗ꯭ꯔꯕꯅꯤꯅ ꯈꯣꯠꯄꯅꯤꯅ ꯍꯥꯏꯌꯦ
ꯎꯝ ꯑꯁ ꯈꯪꯗꯦꯗ ꯑꯩꯗꯤ ꯑꯃꯨꯛ ꯑꯃꯨꯛ ꯌꯥꯝ ꯅꯨꯡꯉꯥꯏꯕꯤꯗꯦꯗ ꯑꯃꯔꯣꯝꯗ ꯑꯍꯣꯏ ꯃꯥꯏ ꯋꯥꯈꯟꯗꯨꯅꯖꯅꯤꯀꯣ ꯑꯗꯨꯒ ꯊꯣꯛꯈ꯭ꯔꯤꯕ ꯊꯧꯗꯣꯛꯇꯨꯅ ꯁꯝꯅ ꯍꯥꯏ ꯀꯥꯟꯗ ꯃꯨꯁꯀꯥꯟꯒꯗꯣ ꯁꯨꯁꯥꯏꯠ ꯇꯧꯈ꯭ꯔꯤꯗꯣ ꯑꯩ ꯑꯣꯏꯔꯁꯨ ꯑꯗꯨꯝ ꯇꯧꯅꯤꯕ ꯃꯥꯗꯤ ꯊꯦꯡꯅꯕꯨ ꯇꯧꯋꯦ ꯑꯩ ꯑꯣꯏꯔꯗꯤ ꯉꯟꯅ ꯑꯗꯨꯝ ꯇꯧꯈ꯭ꯔꯅꯤ ꯍꯥꯏꯗꯤ ꯄꯤꯛꯏꯉꯩꯗꯁꯨ ꯋꯥꯔꯤ ꯂꯩꯔꯦ ꯑꯗꯩ ꯆꯥꯎꯔꯛꯑꯒꯁꯨ ꯅꯨꯄꯥꯒ ꯀꯥꯏꯅꯩꯗꯣ ꯍꯥꯏꯗꯤ ꯃꯥꯗꯣ ꯄꯤꯛꯏꯉꯩꯗ ꯑꯗꯨꯃꯥꯏꯅ ꯂꯩꯈꯤꯕꯅꯤꯅꯀꯣ ꯃꯥꯏ ꯃꯥꯥꯏ ꯁꯥꯏꯠ ꯚꯦꯂꯨ ꯍꯥꯏꯒꯗ꯭ꯔꯥ ꯑꯗꯨꯗꯒꯤ ꯅꯨꯄꯥꯁꯦ ꯃꯁꯛ ꯐꯖꯅ ꯈꯪꯗ꯭ꯔꯤꯉꯩꯗ ꯑꯗꯨꯝ ꯀꯣꯏꯕ ꯂꯥꯡꯕ ꯑꯗꯒꯤ ꯑꯇꯩ ꯑꯇꯩ ꯑꯗꯨꯝ ꯇꯧꯔꯝꯒꯅꯦꯕ ꯑꯩꯅ ꯈꯟꯕꯗ ꯑꯗꯣ ꯃꯥꯅ ꯚꯦꯂꯨ ꯉꯁꯥꯏ ꯚꯦꯂꯨꯗꯣ ꯂꯩꯖꯔꯣꯏꯅ ꯂꯩꯖꯗꯕꯗꯤ ꯅꯠꯇꯦꯕꯀꯣ ꯄꯤꯛꯏꯉꯩꯗ ꯑꯗꯨꯒꯨꯝꯕ ꯃꯌꯥꯝ ꯊꯣꯛꯈꯤꯕꯗꯨꯅ ꯃꯥꯁꯦ ꯑꯗꯨꯅꯁꯨ ꯑꯣꯏꯍꯜꯂꯛꯏꯅꯦꯕ
ꯈꯪꯗꯔꯦ ꯀꯎꯊꯣꯛꯈꯔꯦ ꯃꯥꯏ ꯋꯥꯔꯤꯗꯣ
ꯍꯥꯥ
ꯃꯥꯏ ꯋꯥꯔꯤ ꯀꯥꯎ ꯊꯣꯛꯈꯔꯦ
ꯅꯠꯇꯦꯗ ꯑꯦꯛꯖꯥꯝꯄꯜꯅꯤꯗ ꯑꯩꯅ ꯍꯥꯏꯖ
ꯍꯦ ꯑꯩ ꯀꯥꯎꯞꯊꯣꯛꯈ꯭ꯔꯦ ꯑꯝꯇ ꯂꯤꯔꯛꯑꯣ ꯃꯥꯏ ꯋꯥꯔꯤꯗꯣ
ꯃꯥꯏ ꯋꯥꯔꯤ ꯁꯨꯃꯥꯏ ꯇꯧꯔ ꯁꯤꯒꯤꯗꯣꯏ ꯅꯠꯇ꯭ꯔꯣ ꯃꯥꯗꯣ ꯃꯥꯗꯣ ꯃꯌꯥꯡ ꯑꯝꯗ ꯄꯥꯜꯂꯦ ꯃꯃꯥꯗꯣ ꯃꯌꯥꯡ ꯑꯃꯝꯗ ꯍꯥꯟꯅ ꯄꯥꯜꯂꯦ ꯍꯥꯏꯒꯨꯝ ꯇꯧꯕꯅꯦꯕ ꯑꯗꯨꯒ ꯃꯩ ꯈꯣꯡꯖꯣꯝꯒꯤ ꯅꯨꯄꯥ ꯑꯝꯗ ꯑꯃꯨꯛ ꯄꯥꯜꯂꯦ ꯍꯥꯏꯒꯨꯝ ꯇꯧꯕꯅꯦꯕ ꯃꯥꯗꯣ ꯃꯌꯥꯡ ꯃꯆꯥꯔꯥ ꯅꯦꯄꯥꯂꯤ ꯃꯆꯥꯔ ꯑꯃꯗꯤ ꯑꯣꯏꯕꯅꯦꯕꯀꯣ ꯈꯟꯗꯦ ꯅꯦꯄꯥꯂꯤꯔ ꯃꯌꯥꯡꯂ ꯃꯩꯇꯩꯔ ꯒ꯭ꯌꯥꯟ ꯇꯥꯗ꯭ꯔꯦ ꯑꯗꯨꯃꯥꯏꯅ ꯑꯣꯏꯕꯅꯦꯕ ꯑꯥ ꯅꯨꯄꯥ ꯑꯅꯤ ꯁꯨꯕꯅꯦꯕ ꯃꯃꯥꯗꯣ ꯑꯗꯣ ꯂꯥꯁꯀꯤ ꯃꯃꯥꯅ ꯍꯥꯏꯕ꯭ꯔꯥ ꯅꯠꯇ꯭ꯔꯒ ꯃꯅꯦꯝ ꯕꯣꯛ ꯎꯝ ꯃꯕꯣꯛ ꯃꯕꯣꯛ ꯅꯠꯇꯦ ꯃꯃꯥꯕꯣꯛꯅ ꯍꯥꯏꯕ꯭ꯔꯥ ꯃꯄꯥꯅ ꯍꯥꯏꯕ꯭ꯔꯥ ꯑꯗꯨꯃꯥꯏꯅ ꯇꯧꯋꯦ ꯍꯥꯏꯕꯅꯦꯕꯀꯣ ꯃꯄꯥ ꯄꯣꯛꯇꯕ ꯍꯥꯏꯒꯗ꯭ꯔꯥ ꯑꯅꯤ ꯁꯨꯕꯗꯣ ꯑꯗꯨꯅ ꯇꯧꯋꯦ ꯍꯥꯏꯕ꯭ꯔꯥ ꯅꯠ ꯃꯅꯦꯝ ꯄꯣꯠꯇꯨꯅ ꯂꯥꯛ ꯑꯝꯗ ꯌꯣꯟꯊꯣꯛꯑꯦ ꯍꯥꯏꯕ꯭ꯔꯥ ꯑꯗꯨꯃꯥꯏꯅ ꯄꯤꯛꯏꯉꯩꯗ ꯑꯩꯈꯣꯏ ꯆꯦꯂꯛꯁꯃꯤꯅ ꯑꯗꯨꯃꯥꯏꯅ ꯂꯤꯔꯛꯈꯤꯕꯅꯦꯕꯀꯣ
ꯎꯝ
ꯑꯩꯁꯨ ꯋꯥꯔꯤꯗꯨ ꯆꯞ ꯆꯥꯅꯗꯤ ꯅꯤꯡꯁꯤꯡꯗ꯭ꯔꯦ ꯑꯗꯨꯒꯨꯝꯕ ꯊꯧꯗꯣꯛꯇꯤ ꯊꯣꯛꯈꯤ ꯍꯥꯏꯇꯥꯔꯦ ꯑꯗꯨꯅ ꯑꯁ ꯀꯗꯥꯏꯗꯩꯅꯣ ꯗꯤꯄ꯭ꯔꯦꯁꯟ ꯆꯠꯄꯅꯤ ꯃꯥꯁꯦ ꯗꯤꯄ꯭ꯔꯦꯁꯟ ꯂꯩꯕꯅꯦ ꯀꯩꯅꯣꯒꯗꯣ ꯑꯩꯈꯣꯏ ꯕꯣꯔꯗꯤꯡ ꯂꯩꯃꯤꯟꯅꯕꯗ ꯕꯣꯏꯒꯗꯣ ꯊꯧꯔꯤ ꯌꯥꯟꯕꯩ ꯕꯣꯏꯒꯨꯝꯕ ꯑꯗꯩ ꯏꯒ ꯇꯩꯁꯤꯟꯖꯥꯅꯤ ꯄꯦꯟꯅ ꯉꯥꯛꯇ ꯏꯖꯥꯟꯅꯤ ꯑꯗꯨꯝ ꯎꯕꯗ ꯈꯪꯉꯦꯕ ꯑꯗꯨꯗꯩ ꯃꯥ ꯂꯩꯈꯤꯗꯕ ꯃꯇꯥꯡꯗꯨꯁꯨ ꯀꯩꯅꯣꯅꯦ ꯍꯥꯏ ꯇꯔꯦ ꯑꯥ ꯅꯨꯄꯥ ꯀꯥꯏꯅꯕꯩ ꯃꯇꯥꯡꯗꯨꯅꯦꯕ ꯑꯗꯨ ꯅꯨꯄꯥ ꯀꯥꯏꯅꯔꯦꯕꯀꯣ ꯑꯗꯨꯒ ꯅꯨꯄꯥ ꯃꯔꯤ ꯂꯩꯅꯕꯗꯨꯁꯨ ꯑꯗꯨꯝ ꯑꯆꯦꯠꯄ ꯃꯔꯤ ꯂꯩꯅꯔꯝꯒꯅꯦꯕ ꯑꯩꯅ ꯈꯟꯕꯗꯀꯣ
ꯎꯝ
ꯗꯥꯏꯔꯦꯛꯇꯤ ꯈꯪꯗꯩ ꯅꯨꯄꯥ ꯀꯥꯏꯅꯕ ꯑꯗꯨ ꯀꯥꯏꯅꯕꯒꯤ ꯃꯇꯥꯡꯗꯤ ꯑꯣꯏ ꯑꯗꯨꯃꯥꯏ ꯍꯥꯏꯅꯕꯅꯤ ꯀꯥꯏꯗꯩ ꯑꯁ ꯑꯩ ꯑꯩꯗꯤ ꯇꯜꯂꯤ ꯑꯩꯗꯤ ꯌꯥꯝꯅ ꯂꯥꯏꯕꯛ ꯊꯤꯕꯁꯤ ꯌꯥꯝ ꯇꯜꯂꯤ ꯍꯥꯏꯇꯥꯔꯦ ꯂꯥꯏꯕꯛ ꯊꯤꯕꯩ ꯊꯕꯛ
ꯑꯗꯨ ꯀꯨꯏꯗꯦ ꯉꯔꯥꯡ ꯉꯍꯥꯟ ꯑꯃꯨꯛ ꯆꯦꯜꯂꯦꯌꯦ ꯑꯍꯟꯅꯦꯌꯦ
ꯎꯝ
ꯑꯗꯨꯁꯨ ꯀꯨꯏꯗ꯭ꯔꯤ ꯉꯥꯡꯅꯕ
ꯆꯦꯟ ꯐꯠ ꯂꯥꯎ ꯆꯦꯟꯒꯤꯕꯅ ꯐꯩꯗ ꯑꯃꯗ ꯄꯥꯟꯒꯤꯕꯅ ꯐꯩꯗ
ꯃꯥꯏꯗꯣ ꯅꯪ ꯍꯧꯔꯣꯢ ꯃꯇꯥꯒꯨꯝ ꯇꯧꯕ ꯑꯃ ꯌꯥꯎꯕ ꯍꯥꯏꯇꯥꯔꯦ ꯄꯥꯅꯤꯉꯤ ꯉꯥꯛ ꯂꯩꯔ ꯈꯪꯅꯕꯒꯩ ꯁꯨꯝ ꯀꯥꯏꯅꯕꯗꯨꯗꯀꯣ
ꯌꯥꯗꯗꯅ ꯀꯩ ꯃꯔꯝ ꯑꯃ ꯂꯩꯗꯅ ꯀꯥꯏꯅꯔꯝꯗꯣꯏꯅꯦ ꯅꯪꯕꯣ ꯃꯥꯅ ꯉꯥꯛꯇ ꯀꯥꯏꯅꯔꯁꯦ ꯍꯥꯏꯔꯒ ꯀꯥꯏꯅꯔꯝꯗꯧ ꯅꯠꯇꯦ ꯅꯨꯄꯥꯗꯨꯅ ꯀꯥꯏꯅꯕꯁꯨ ꯃꯌꯥꯝ ꯌꯥꯎꯔꯝꯗꯣꯏꯅꯤ ꯃꯅꯨꯡ ꯋꯥꯔꯤ ꯑꯃ ꯂꯩꯔꯝꯗꯣꯏꯅꯤ ꯆꯦꯜꯂꯦ ꯈꯪꯕꯗꯩ ꯀꯥꯏꯅꯕ ꯑꯃ ꯄꯥꯝꯃꯛꯇꯕꯗꯩ ꯀꯥꯏꯅꯕ ꯑꯃ ꯍꯥꯏꯗꯤ ꯃꯥꯅ ꯅꯨꯄꯥ ꯄꯡꯀꯣꯏ ꯀꯣꯏ ꯍꯥꯏꯗꯣ ꯅꯨꯄꯥꯁꯦ ꯃꯥꯅ ꯑꯃ ꯀꯣꯏꯕ ꯑꯗꯨꯒ ꯑꯁ ꯁꯤ ꯅꯨꯄꯥꯁꯦ ꯄꯥꯝꯗ꯭ꯔꯦꯅ ꯍꯨꯟꯇꯣꯛꯑꯃꯒ ꯑꯃꯃꯨꯛ ꯀꯣꯏꯕ ꯑꯗꯨ ꯑꯗꯨ ꯉꯥꯛꯇ ꯑꯣꯏꯔꯝꯗꯧ ꯅꯠꯇꯦꯕ ꯅꯨꯄꯥ ꯀꯣꯏꯔ ꯅꯨꯄꯥꯗꯨꯅ ꯍꯨꯟꯇꯣꯛꯑꯝꯃꯗꯤ ꯃꯥ ꯑꯃꯃꯨꯛ ꯀꯣꯏ ꯇꯥꯕꯅꯤ ꯃꯥ ꯂꯤꯔ ꯂꯩ ꯌꯥꯕ꯭ꯔꯣ
ꯍꯣꯏ ꯍꯣꯏ ꯑꯗꯨꯅꯦꯕ ꯇꯧꯔꯤꯁꯦ
ꯑꯗꯨ ꯅꯨꯄꯤꯗꯨꯏ ꯃꯔꯥꯜ ꯅꯠꯇꯦꯕ ꯑꯩꯅ ꯍꯥꯏꯅꯤꯡꯉꯤꯁꯤ
ꯃꯔꯥꯜ ꯅꯠꯇ꯭ꯔꯁꯨ ꯃꯥ ꯑꯗꯨ ꯈꯔꯗꯁꯨ ꯅꯧꯔꯤꯗꯅ ꯑꯗꯨꯝ ꯍꯥꯏꯗꯤ ꯃꯤꯁꯦ ꯐꯖꯅ ꯌꯦꯡ ꯈꯣꯠꯂ ꯇꯧ ꯌꯥꯏꯗꯅ ꯂꯦꯝꯃ ꯂꯩꯌꯨ ꯀꯣꯢꯔꯨꯅꯨ ꯍꯥꯏꯕ ꯅꯠꯇꯦꯅꯦ ꯑꯩꯛꯇ ꯈꯪꯅꯕ ꯍꯥꯟ ꯍꯦꯛꯇ ꯆꯦꯜꯂꯤꯗꯨꯕꯨ
ꯃꯥ ꯀꯌꯥꯔꯛ ꯆꯦꯜ ꯂꯒꯦ
ꯍꯟꯗꯛꯀꯤꯗꯨꯒ ꯑꯅꯤꯔꯛ
ꯑꯅꯤꯔꯛ ꯈꯇ
ꯑꯥ
ꯑꯩꯗꯤ ꯃꯌꯥꯝ ꯆꯦꯟꯕꯒ ꯃꯥꯂꯨꯔꯦ
ꯅꯇꯦ ꯑꯩꯅ ꯍꯥꯏꯗꯤ
ꯈꯪꯅꯕꯒ ꯆꯦꯜꯂꯤꯗꯣꯏ ꯐꯔꯕꯅꯤ ꯃꯌꯨꯝ ꯄꯥꯟ ꯈꯪꯍꯧꯅꯕ ꯃꯌꯨꯝ ꯄꯥꯟ ꯈꯪꯗ꯭ꯔꯒ ꯀꯅꯥꯅ ꯊꯤꯕꯤꯔꯒ ꯃꯥꯕꯨ ꯂꯨꯍꯣꯡꯕꯤꯗꯣꯏꯅꯣ
ꯎꯝ ꯈꯪꯗ꯭ꯔꯦ ꯈꯪꯗ꯭ꯔꯦ ꯖꯨꯒꯣꯠ ꯆꯥꯗꯕ ꯄꯟꯗꯣꯏ ꯁꯔꯨꯛ ꯄꯥꯗꯕꯝꯅ ꯐꯩꯗ ꯄꯥꯟꯗ ꯌꯥꯗꯦ ꯍꯥꯌꯕꯥ ꯂꯩꯕꯔꯣ
ꯑꯦ ꯅ ꯑꯗꯨꯅ ꯅꯪ ꯋꯥꯈꯟꯅꯤ ꯄꯥꯟꯗ ꯌꯥꯗꯦ ꯍꯥꯏꯕ ꯃꯤ ꯃꯌꯥꯝ ꯂꯩ
ꯌꯦ ꯀꯅꯥꯅ ꯑꯍꯟ ꯑꯣꯏꯔꯛꯑꯒ ꯀꯅꯥꯅ ꯀꯅꯥꯅ ꯇꯧꯕꯤꯗꯣꯌ
ꯑꯥ ꯈꯪꯅꯕ ꯀꯨꯏꯗ꯭ꯔꯦ ꯑꯗꯨꯗꯩꯗꯤ ꯃꯥꯅ ꯀꯗ꯭ꯔ ꯇꯧꯔ ꯆꯦꯟꯕꯅꯦ ꯍꯥꯏꯔꯦ ꯑꯗꯣ ꯑꯗꯨꯝ ꯅꯨꯄꯤ ꯑꯇꯣꯞꯄ ꯀꯣꯏꯔ ꯑꯗꯨꯝ ꯀꯥꯏꯅꯔꯦ ꯑꯗꯨꯝꯕꯗꯣ ꯁꯨꯝ ꯍꯟꯖꯤꯟ ꯍꯟꯖꯤꯟ ꯊꯣꯛꯍꯟꯅꯤꯡꯗꯦ ꯍꯥꯏꯕꯅꯤꯗ
ꯍꯣꯏ ꯑꯗꯨꯕꯨꯗꯤ ꯀꯩꯅꯣ ꯆꯍꯤ ꯀꯌꯥꯃꯨꯛ ꯁꯨꯕ ꯃꯤꯅꯣ
ꯑꯗꯨꯗꯤ ꯈꯪꯗꯔꯦ ꯂꯣꯏꯔꯦ ꯍꯥꯏꯁꯦ ꯃꯣꯏ ꯃꯤ ꯁꯦꯝꯕꯁꯦꯀꯣ ꯃꯅꯝꯃꯅꯦ ꯃꯅꯝꯃ ꯅꯥꯅꯦꯕꯥꯀꯣ ꯁꯦꯝꯃꯤꯁꯦꯀꯣ ꯃꯅꯥꯎ ꯅꯨꯄꯥꯁꯦ ꯁꯦꯝ ꯁꯦꯝꯕꯤꯔꯦꯗꯅ ꯀꯣꯏꯅꯔꯦꯗꯅ ꯑꯗꯨꯒ ꯑꯇꯣꯞꯄ ꯅꯨꯄꯤ ꯆꯦꯟꯒꯤ ꯌꯥꯕꯗꯣ ꯑꯩꯅꯥ ꯑꯗꯨꯒ ꯃꯌꯥꯝꯕꯗꯨ ꯀꯣꯏꯅꯧ ꯍꯥꯏ
ꯑꯁ ꯃꯅꯝꯃꯁꯤꯅꯥ ꯃꯆꯤꯟ ꯃꯅꯥꯎ ꯉꯥꯛꯇ꯭ꯔꯕ ꯃꯅꯥꯎꯄꯥꯊꯣꯛꯄ꯭ꯔꯥ ꯅꯠꯇ꯭ꯔꯒ
ꯍꯥꯏꯁꯦ ꯀꯩꯅꯣꯅꯤꯗ ꯑ